ꯏꯇꯥꯗ
ꯍꯜꯂꯣ ꯇꯥꯏꯌꯦ ꯏꯇꯥ
ꯍꯣꯏ ꯏꯇꯥꯗꯅꯦ ꯏꯇꯥꯕꯨ ꯍꯧꯖꯤꯛ ꯍꯧꯖꯤꯛ
ꯑꯩꯔꯣ ꯍꯧꯖꯤꯛ ꯑꯉꯥꯡꯈꯩꯅꯦ ꯁ꯭ꯀꯨꯜ ꯆꯠꯅꯕꯒꯤ ꯆꯥꯛ ꯏꯁꯤꯡ ꯄꯤꯖꯔꯒ ꯂꯣꯏꯔꯒ ꯄꯣꯊꯥꯒꯦꯅ ꯉꯥꯏꯍꯥꯛꯇꯪ ꯐꯪꯒꯦꯅ ꯐꯝꯃꯤ ꯏꯇꯥ
ꯏꯇꯥ ꯌꯥꯝ ꯅꯨꯡꯉꯥꯏꯔꯦꯅ ꯄꯥꯎꯇꯥꯏꯗ ꯅꯥꯅꯥꯎ ꯅꯨꯄꯥꯁꯨ ꯍꯣꯠꯅꯕ ꯀꯟꯕꯅꯤꯅ ꯑꯗꯨꯕꯨꯗꯤ ꯏꯇꯥ ꯍꯣꯏꯗꯤ ꯑꯗꯨꯝ ꯄꯩꯁꯥ ꯅꯨꯡꯁꯥ ꯑꯗꯨꯝ ꯊꯣꯛꯑꯕꯗ ꯅꯨꯡꯉꯥꯏꯔꯝꯃꯅꯤ ꯑꯩꯗꯤ ꯏꯃꯥꯏ ꯄꯦꯝꯃꯥ ꯑꯩ ꯅꯨꯄꯥꯗꯣ ꯈꯪꯗꯦꯗꯥ ꯑꯩ ꯅꯨꯄꯥꯗꯣ ꯒ꯭ꯌꯥꯟꯕꯨꯗꯤ ꯇꯥꯏ ꯌꯦꯕꯨ ꯑꯃꯨꯛ ꯃꯨꯛ ꯌꯨ ꯊꯛꯑꯒꯅꯦ ꯄꯩꯁꯥꯁꯦ ꯃꯥꯡꯍꯟꯕ ꯖꯨꯋꯥꯔ ꯅꯨꯡ ꯁꯥꯟꯅꯕꯗꯨꯅꯅꯦ ꯃꯊꯥ ꯁꯥꯏꯗ ꯑꯩꯗꯤ
ꯍꯣ ꯑꯗꯨꯒꯤꯗꯤꯅꯦ ꯑꯩ ꯅꯨꯄꯥꯗꯤꯅꯦ ꯑꯗꯨꯒꯨꯝꯕꯗꯤ ꯇꯧꯗ꯭ꯔꯦ ꯃꯥꯒꯤ ꯗꯨꯀꯥꯟꯗ ꯊꯣꯛꯑꯀꯥꯟꯗ ꯅꯣꯡꯃꯒꯤ ꯗꯨꯀꯥꯟ ꯐꯝꯃꯨꯕ ꯑꯗꯨ ꯇꯝꯕꯕꯨꯗꯤ ꯉꯝꯕ ꯅꯠꯇꯦꯗ ꯑꯩꯅ ꯁꯨꯅꯦ ꯇꯥꯝꯃꯣ ꯅꯤꯁꯥ ꯆꯥꯕꯤꯅꯨ ꯈꯣꯠꯅꯨ ꯅ ꯍꯥꯏꯕ ꯐꯩꯅꯦ ꯑꯉꯥꯡ ꯅꯨꯄꯤꯁꯨ ꯄꯤꯛꯏ ꯈꯣꯠꯂꯤ ꯍꯥꯏꯕꯗ ꯃꯥꯅꯁꯨ ꯑꯥ ꯀꯩꯅꯣ ꯇꯧꯕꯖꯥꯅꯤ ꯑꯗꯣ ꯁꯦ ꯏꯇꯥ ꯀꯔꯤꯝ ꯈꯜꯂꯅꯨ ꯍꯥꯟꯅꯅꯦ ꯏꯇꯥꯅ ꯍꯥꯟꯅ ꯋꯥꯔꯤꯗꯣ ꯐꯖꯅ ꯁꯥꯟꯅꯕꯤꯔꯣ ꯑꯗꯨꯒ ꯁꯨꯃꯥꯏꯅ ꯑꯉꯥꯡ ꯅꯨꯕꯤꯁꯨ ꯄꯤꯛꯏꯕꯅꯤꯅ ꯉꯥꯎꯁꯟꯅꯒꯅꯨ ꯈꯣꯠꯀꯅꯨ ꯅꯨꯄꯤꯅ ꯍꯥꯏꯕꯗꯅꯦ ꯌꯥꯗꯕ ꯀꯅꯥꯝꯇ ꯂꯩꯇꯕꯅꯤꯁꯦ ꯅꯪꯅ ꯊꯦꯝꯃꯒꯅꯦ ꯐꯖꯅ ꯍꯥꯏꯌꯣ ꯑꯗꯣ ꯏꯇꯥꯗꯤ ꯍꯧꯖꯤꯛꯁꯦ ꯀꯩꯗꯧꯔꯝꯃꯤꯅꯣ
ꯍꯣꯏ ꯏꯇꯥ ꯑꯩꯗꯣ ꯑꯩ ꯅꯨꯄꯥꯗꯣ ꯊꯕꯛ ꯆꯠꯊꯣꯛꯅꯤꯅ ꯃꯥꯒꯤ ꯐꯤ ꯑꯃꯥ ꯑꯣ ꯑꯗꯥꯥ ꯃꯥꯏ ꯐꯨꯔꯤ ꯀꯩꯀꯩ ꯁꯨꯔꯝꯕꯅꯦ ꯑꯩꯗꯣ ꯑꯗꯨꯗ ꯁꯨꯝ ꯏꯇꯥꯗꯨꯁꯨ ꯍꯟꯗꯛꯇꯤ ꯋꯥꯔꯤꯈ ꯁꯥꯟꯅꯁꯦ ꯑꯩꯈꯣꯏ ꯂꯩꯀꯥꯏꯒꯤ ꯁꯨꯝ ꯁꯥꯟꯅꯖꯩ ꯈꯣꯠꯆꯦ ꯑꯗꯨꯗꯒꯤ ꯍꯟꯗꯛ ꯃꯔꯨꯞꯁꯨ ꯂꯩꯀꯥꯏꯒꯤ ꯃꯔꯨꯞ ꯑꯃ ꯍꯧ ꯍꯥꯏꯅꯩꯗꯅ ꯑꯗꯨꯒꯤ ꯏꯇꯥꯗꯨꯁꯨ ꯌꯥꯎꯅꯤꯡꯕ꯭ꯔꯥ ꯏꯇꯥꯗꯤ ꯅꯍꯥꯟꯁꯨ ꯋꯥ ꯈꯟꯅꯕꯗꯣ ꯂꯥꯛꯄ ꯌꯥꯎꯗ꯭ꯔꯦ ꯑꯗꯨꯒꯤ ꯏꯇꯥꯗꯣ ꯌꯥꯎꯅꯤꯡꯕ ꯈꯣꯠꯄ꯭ꯔꯥ ꯄꯩꯁꯥꯕꯨꯗꯤ ꯌꯥꯝꯅ ꯈꯥꯏꯅꯒꯗꯕꯗꯨꯗꯤ ꯅꯠꯇꯦ ꯑꯗꯨꯒ ꯅꯈꯣꯏ ꯂꯩꯀꯥꯏꯒꯤ ꯃꯧ ꯃꯁꯦꯟ ꯉꯥꯇꯥ ꯈꯥꯏꯅꯕ ꯄꯩꯁꯥꯅꯦ ꯁꯣꯛꯑꯣꯏꯗꯣꯏꯅꯦꯕ ꯑꯗꯨ ꯌꯥꯝꯅ ꯇꯥꯕ ꯄꯩꯁꯥꯕꯨꯗꯤ ꯑꯣꯏꯗ꯭ꯔꯦ
ꯅꯍꯥꯟ ꯅꯪꯅ ꯍꯧꯗꯣꯛꯑꯃꯤꯅꯤꯅ ꯃꯔꯨꯞ ꯑꯃ ꯍꯧꯗꯣꯔꯤ ꯑꯩꯈꯣꯏ ꯂꯩꯀꯥꯏꯗꯅ ꯍꯥꯏꯕꯗꯣ ꯑꯩꯁꯨꯅꯦ ꯌꯥꯎꯒꯦꯅꯥ ꯅꯉꯣꯟꯗꯥ ꯐꯣꯟ ꯇꯧꯔꯛꯀꯦꯅ ꯈꯜꯂꯝꯕꯅꯦ ꯑꯗꯨ ꯑꯉꯥꯡ ꯅꯨꯄꯤꯒꯤꯅꯦ ꯊꯕꯛ ꯏꯪꯈꯥꯡ ꯇꯧꯅꯕ ꯍꯣꯠꯅꯕꯗꯅ ꯋꯥꯈꯜꯁꯦ ꯍꯧꯖꯤꯛ ꯈꯜꯂꯝꯃꯤ ꯍꯦꯛꯇ ꯉꯥꯏꯍꯥꯛ ꯂꯩꯔꯒ ꯀꯥꯎꯒꯤ ꯈꯪꯉꯕ꯭ꯔꯥ ꯅꯪꯅ ꯅꯤꯡꯁꯤꯡꯉꯏꯁꯦ ꯌꯥꯝ ꯐꯔꯦ ꯑꯩꯒꯤ ꯃꯤꯡ ꯏꯈꯠꯂꯝꯃꯕꯅꯦ ꯅꯠꯇ꯭ꯔꯣ ꯑꯩꯅ ꯅꯍꯥꯟ ꯏꯈꯠꯄꯤꯔꯝꯃꯣ ꯍꯥꯏꯕꯗꯣ ꯑꯩ ꯑꯗꯨꯝ ꯇꯁꯦꯡꯅ ꯌꯥꯎꯔꯥꯗꯣꯏꯅꯤꯀꯣ
ꯍꯣꯏ ꯑꯗꯨꯕꯨꯗꯤ ꯏꯇꯥꯗ ꯍꯥꯟꯅ ꯍꯪꯈꯤꯒꯦꯅ ꯏꯈꯠꯇꯤ ꯏꯈꯠꯇ꯭ꯔꯤꯌꯦ ꯈꯠꯂꯒꯦ ꯑꯗꯨꯕꯨꯗꯤ ꯕꯣꯏꯗꯨꯕꯨꯅꯦ ꯑꯩꯅ ꯄꯥꯏꯔꯤ ꯂꯤꯁꯇ ꯗꯣ ꯑꯩꯅ ꯏꯈꯠꯄꯅꯦꯕ ꯑꯗꯣ ꯏꯇꯥꯗ ꯍꯪꯉꯛꯏꯁꯤꯅꯦ ꯑꯗꯨꯅꯕꯨ ꯏꯇꯥꯅ ꯑꯃꯨꯛ ꯑꯗꯨꯗꯣ ꯍꯥꯏꯔꯗꯤ ꯌꯥꯎꯅꯤꯡꯉ ꯌꯥꯎꯅꯤꯡꯗꯦ ꯍꯥꯏꯔꯗꯤ ꯅꯨꯡꯉꯥꯏꯇꯦꯅ ꯑꯩꯗꯣ ꯏꯁꯤꯟꯗ꯭ꯔꯤꯕ ꯏꯇꯥꯗꯥ ꯍꯥꯟꯅ ꯍꯪꯗꯅ ꯇꯧꯕꯗꯣ ꯑꯗꯨꯒꯤ ꯅꯨꯡꯉꯥꯏꯇꯅ ꯑꯗꯨꯕꯨꯗꯤ ꯁꯟꯗ꯭ꯔꯤ
ꯍꯣꯏ ꯍꯣꯏ ꯏꯈꯠꯈꯔꯣ ꯅꯪꯅ ꯍꯥꯏꯌꯣ ꯍꯥꯏꯌꯣ ꯀꯩ ꯍꯥꯏꯕꯅꯣ
ꯑꯣ ꯏꯈꯠꯂꯒꯦ ꯏꯈꯠꯂꯒꯦ ꯑꯗꯨꯕꯨꯗꯤ
ꯏꯇꯥ ꯀꯩ ꯀꯩ ꯍꯣꯠꯅꯥꯔꯤꯒ
ꯇꯥꯏ ꯑꯩ ꯗꯨꯀꯥꯟ ꯇꯦꯛ ꯇꯦꯛ ꯐꯝꯃꯤ ꯑꯗꯨꯅ ꯍꯧꯖꯤꯛꯀꯥꯟꯗꯤ ꯊꯕꯛ ꯁꯨꯐꯝ ꯅꯣꯐꯝꯁꯨ ꯂꯩꯇꯦꯗꯣ ꯑꯗꯨꯗꯒꯤ ꯑꯩꯅ ꯑꯃꯛ ꯑꯉꯥꯡ ꯅꯨꯡꯁꯨ ꯄꯤꯏꯕꯅꯤꯅ ꯃꯄꯥꯟ ꯊꯣꯛꯅ ꯊꯕꯛ ꯁꯨꯕꯁꯨ ꯅꯨꯡꯉꯥꯏꯇꯦꯗꯣ ꯑꯗꯩ ꯅꯨꯄꯥꯅꯁꯨ ꯑꯃꯨꯛ ꯊꯣꯛꯍꯟꯅꯤꯡꯗꯕ ꯃꯥꯁꯨ ꯃꯥ ꯊꯕꯛ ꯆꯠꯂꯤꯂꯕꯥꯅꯤꯅꯥ ꯃꯇꯝꯗꯣ ꯁꯪꯅꯗꯦꯅ ꯗꯨꯀꯥꯟ ꯑꯃ ꯇꯦꯛ ꯇꯦꯛ ꯐꯝꯃꯤꯁꯤꯅꯦ ꯏꯇꯥ ꯏꯇꯥ ꯅꯪꯕꯨ ꯉꯥꯎꯔꯕꯣ ꯂꯩꯀꯥꯏꯗ ꯂꯩꯔꯒ ꯀꯀꯩ ꯍꯣꯠꯅꯔꯤꯒꯦ ꯑꯩ ꯗꯨꯀꯥꯟ ꯐꯝꯃꯤꯁꯦ ꯅꯪꯕꯨ ꯁꯨꯡꯎ ꯎꯗ꯭ꯔꯕꯣ ꯏꯇꯥ ꯅꯪꯕꯣ
ꯑꯁ ꯑꯩꯗꯣ ꯍꯟꯗꯛꯇꯤ ꯊꯣꯛꯂꯛꯇ꯭ꯔꯦꯗꯅ ꯅꯪ ꯑꯅꯧ ꯅꯍꯥꯟ ꯑꯃꯨꯛ ꯗꯨꯀꯥꯟ ꯁꯥꯅꯤꯗꯤ ꯍꯥꯏꯍꯧꯋꯤꯗꯅ ꯑꯗꯨꯒꯤ ꯑꯩꯁꯦ ꯐꯝꯕ ꯍꯧꯔꯝꯈꯤꯔꯣꯏꯗꯧꯕ ꯃꯥꯟꯕ ꯑꯗꯨꯒꯤꯅꯦꯅꯤ ꯅꯪꯕꯣ ꯍꯥꯏꯗꯤ ꯅꯪꯅ ꯁꯤꯁꯦ ꯁꯥꯕ ꯂꯣꯏꯁꯤꯟꯕꯒꯗꯤ ꯐꯝꯒꯅꯤ ꯂꯣꯏꯗ꯭ꯔꯤꯕꯥꯎꯗꯤ ꯑꯩꯗꯣ ꯑꯩꯈꯣꯏ ꯇꯝꯃꯣ ꯑꯗꯨ ꯊꯕꯛ ꯆꯠꯊꯣꯛꯄꯅꯤꯅ ꯗꯨꯀꯥꯟ ꯁꯥꯕꯁꯨ ꯂꯣꯏꯁꯤꯟꯕ ꯉꯝꯗꯦ ꯈꯣꯠꯇꯦ ꯍꯥꯏꯍꯧꯋꯤꯗꯅ ꯑꯗꯨꯗꯨꯒꯤ ꯐꯝꯗꯔ꯭ꯤꯕꯣꯏ ꯅꯤꯡꯕꯩꯅꯦ ꯍꯥꯏꯕ ꯅꯪꯕꯣ
ꯑꯗꯨꯗꯤ ꯆꯨꯝꯃꯦ ꯏꯇꯥꯗꯣ ꯍꯥꯖꯤꯛ ꯀꯥꯟ ꯄꯥꯟꯊꯣꯛꯛꯄꯕꯨ ꯎꯗꯦꯅꯦꯁꯨ ꯈꯜꯂꯝꯃꯤꯅꯦ ꯏꯇꯥꯒꯤ ꯏꯅꯦꯝꯕꯨꯇꯣ ꯃꯁꯥ ꯀꯟꯅ ꯉꯝꯗꯦ ꯈꯣꯠꯇꯦ ꯄꯥꯎ ꯇꯥꯏꯌꯦ ꯑꯩ ꯅꯨꯄꯥꯅ ꯇꯝꯗꯅ ꯑꯗꯨꯕꯨꯗꯤ ꯆꯨꯝꯃꯤꯅꯦ ꯑꯗꯣ ꯑꯩꯁꯨ ꯏꯅꯦꯗꯣ ꯑꯝꯇ ꯍꯪꯕ ꯂꯥꯛꯁꯤ ꯁꯦꯔꯥꯅ ꯈꯟꯕꯅꯦ ꯀꯃꯥꯏ ꯀꯟꯅ ꯀꯌꯥꯝ ꯀꯟꯅ ꯉꯝꯗꯒꯦ ꯏꯇꯥ
ꯍꯣ ꯑꯍꯜ ꯂꯩꯅꯥꯅꯤꯗ ꯍꯥꯏꯗꯤ ꯅꯍꯥꯟꯗꯨꯁꯨꯅꯦ ꯃꯁꯥ ꯅꯨꯡꯉꯥꯏꯇꯦ ꯃꯁꯥ ꯅꯨꯡꯉꯥꯏꯇ ꯆꯥꯕ ꯇꯨꯝꯗꯕ ꯈꯤꯇꯪ ꯆꯥꯥꯁꯟꯕꯒ ꯑꯍꯟ ꯑꯣꯏꯁꯜꯂꯝꯕꯅꯤꯅ ꯇꯨꯝꯕꯩ ꯁꯔꯨꯛ ꯇꯣ ꯋꯥꯠꯂꯕꯅꯤꯅꯥꯅꯦ ꯃꯈꯣꯡꯗꯣ ꯍꯥꯝꯊꯔꯕ ꯑꯗꯨꯗꯨꯒꯤꯅꯦ ꯍꯥꯏꯕ ꯅꯪꯕꯣ
ꯍꯥꯟꯅꯔꯦꯟ ꯗꯣꯛꯇꯔ ꯌꯧꯗꯅ ꯑꯍꯤꯡꯗꯨꯗ ꯄꯨꯈꯠꯂꯦ ꯑꯩꯅꯥ ꯏꯃꯥ ꯅꯪꯒ ꯆꯥꯟꯅꯗꯕ ꯆꯥꯕ ꯌꯥꯗꯕꯈꯩꯗꯣ ꯆꯥꯔꯅꯨ ꯍꯥꯏꯕꯁꯦ ꯍꯦꯛꯇ ꯌꯥꯗꯦ ꯑꯣ ꯑꯍꯟ ꯑꯣꯏꯕꯅꯤꯅ ꯍꯋꯥꯏꯖꯥꯔ ꯆꯒꯦꯝ ꯄꯣꯝꯕꯗꯣ ꯄꯥꯝꯃꯤ ꯄꯣꯝꯗꯦ ꯃꯧ ꯐꯠꯇꯦ ꯁꯤꯅꯕꯨ ꯄꯣꯝꯗꯕꯗ ꯑꯁ ꯑꯗꯨꯒꯤꯅꯦ ꯑꯩꯅ ꯃꯁꯤ ꯏꯃꯥ ꯑꯁꯨꯛ ꯌꯧꯅ ꯆꯥꯅꯤꯡꯉꯁꯤꯕꯨꯅ ꯇꯥꯃꯣꯅ ꯕꯖꯥꯔꯗꯒꯤ ꯍꯋꯥꯏꯖꯥꯔꯗꯣ ꯃꯀꯣꯟ ꯑꯍꯨꯝ ꯃꯔꯤ ꯂꯩꯔꯛꯑꯦ ꯑꯗꯨꯗꯨꯒ ꯇꯧꯔꯒ ꯆꯒꯦꯝꯄꯣꯝꯕ ꯑꯗꯨ ꯆꯥꯁꯤꯜꯂꯨꯕꯩ ꯇꯨꯝꯗꯕꯒꯤ ꯒꯤꯅꯦ ꯍꯥꯏꯕ ꯅꯪꯕꯣ ꯑꯁ ꯑꯍꯟꯅꯤꯅꯅꯦ ꯉꯥꯡꯅꯕꯁꯨ ꯑꯃ ꯑꯣꯟꯊꯣꯛꯅꯥ ꯋꯥꯒꯔꯖꯥꯅꯤꯗ ꯏꯕꯦꯝꯃ
ꯑꯍꯟ ꯍꯥꯏꯁꯤꯗꯤ ꯑꯗꯨ ꯉꯥꯛꯇꯅꯤꯅꯦ ꯑꯍꯟ ꯍꯥꯏꯁꯤꯗꯤ ꯃꯣꯏꯗꯤ ꯑꯉꯥꯡ ꯑꯣꯟꯊꯣꯔꯛꯑꯕꯅꯤ ꯆꯤꯜꯍꯥꯎꯁꯨ ꯌꯥꯝ ꯊꯤꯕꯅꯦ ꯑꯩꯈꯣꯏ ꯏꯅꯦꯝꯕꯣꯛꯁꯨ ꯇꯧꯋꯦ ꯑꯁ ꯃꯆꯤꯟꯅ ꯃꯔꯣꯟ ꯑꯃ ꯀꯜꯂꯤꯕ ꯑꯁ ꯑꯩꯅ ꯄꯥꯝꯕꯗꯣ ꯊꯣꯡꯗꯦ ꯃꯣꯏꯅ ꯄꯥꯝꯖꯦ ꯊꯣꯡꯉꯤꯁꯤꯅ ꯃꯔꯣꯟ ꯑꯃ ꯑꯗꯨ ꯈꯣꯏ ꯏꯅꯦꯝꯕꯨꯣꯛꯁꯦ ꯈꯔꯁꯨ ꯌꯥꯝꯅ ꯑꯃꯥꯡ ꯑꯁꯦ ꯌꯥꯝꯅ ꯀꯩꯅꯣ ꯇꯧꯕ ꯑꯁ ꯑꯩꯅ ꯇꯧꯔꯤꯗꯣ ꯀꯩꯅꯣ ꯇꯧꯋꯤ ꯉꯥꯗꯣ ꯐꯖꯅ ꯊꯥꯛꯇꯦꯅ ꯃꯔꯨꯕꯨ ꯍꯥꯞꯄꯦ ꯍꯥꯏꯕꯅꯦ ꯃꯀꯣꯕꯨ ꯐꯖꯅ ꯃꯟꯗꯦ ꯍꯥꯏꯕꯅꯦ ꯑꯁ ꯒ꯭ꯌꯥꯟꯕꯨ ꯉꯥꯎꯖꯕ ꯖꯥꯠꯅꯤꯗ ꯑꯗꯨꯗꯤ ꯑꯍꯟꯒꯤ ꯁꯦꯕꯥꯁꯤꯗꯤ ꯑꯗꯨꯝ ꯑꯩꯁꯨ ꯋꯥꯏꯅ ꯑꯩꯈꯣꯏ ꯏꯅꯦꯝꯕꯣꯛꯇꯣ ꯈꯔꯁꯨ ꯆꯀ꯭ꯔꯤ ꯅꯨꯡ ꯌꯥꯝ ꯊꯥꯡꯉꯦꯕ ꯃꯥꯗꯣ ꯐꯠꯇꯦ ꯍꯥꯏꯕꯩꯗꯤ ꯅꯠꯇꯕ ꯃꯁꯥꯒꯤ ꯑꯣꯏꯅꯅꯦ ꯁꯨꯝꯕꯒꯤ ꯆꯥꯛ ꯌꯦꯟꯁꯥꯡ ꯊꯣꯡꯕꯗꯗꯤ ꯑꯇꯩꯗꯗꯤ ꯌꯥꯝ ꯐꯩ ꯑꯗꯨꯒ ꯆꯥꯛ ꯌꯦꯟꯁꯥꯡꯁꯤꯒꯤ ꯃꯇꯥꯡꯗꯗꯤ ꯑꯩꯈꯣꯏ ꯅꯦꯝꯕꯣꯛꯇꯣ ꯈꯔ ꯑꯗꯨꯝ ꯆꯀ꯭ꯔꯤ ꯑꯗꯨꯝ ꯀꯠꯂꯤꯗ ꯑꯩꯈꯣꯏꯅꯦꯝꯕꯣꯛꯁꯨ ꯑꯗꯨꯒꯅꯦ ꯑꯩꯅꯅꯦ ꯏꯇꯥꯗꯁꯨ ꯍꯥꯏꯅꯤꯡꯕ ꯑꯃ ꯂꯩ ꯃꯔꯨꯞꯀꯤꯁꯨ ꯃꯔꯨ ꯑꯣꯏꯈ꯭ꯔꯦꯅ ꯍꯟꯗꯛꯁꯦ ꯌꯥꯎꯁꯪꯁꯨ ꯀꯨꯏꯗ꯭ꯔꯦꯗꯅ ꯑꯗꯨꯗꯅꯅꯦ ꯌꯥꯎꯁꯪꯒꯤꯁꯤꯗꯅꯅꯦ ꯑꯩꯈꯣꯏꯒꯤ ꯂꯩꯀꯥꯏꯒꯤ ꯃꯧꯁꯤꯡꯁꯦ ꯑꯝꯇꯪꯗꯤ ꯄꯨꯜꯂꯒꯅꯦ ꯆꯥꯛ ꯅꯨꯡ ꯆꯥꯅꯖꯦꯅ ꯍꯥꯏꯒꯦ ꯇꯧꯕꯅꯦ ꯑꯩꯗꯣ ꯑꯗꯨꯗꯨꯒꯅꯦ ꯑꯩꯈꯣꯏ ꯂꯩꯀꯥꯏꯒꯤ ꯊꯥꯕꯜ ꯑꯝꯇꯁꯨ ꯁꯤꯟꯖꯦꯅ ꯑꯩꯈꯣꯏꯒꯤ ꯂꯩꯀꯥꯏꯒꯤ ꯃꯎ ꯈꯛꯇꯒꯤ ꯑꯣꯏꯕꯇꯥ
ꯍꯣꯏ ꯌꯥꯏꯌꯦ ꯁꯨꯅꯦ ꯍꯔꯥꯎ ꯀꯨꯝꯍꯩꯁꯤ ꯂꯥꯛꯄꯁꯤ ꯏꯆꯥ ꯏꯁꯨ ꯌꯥꯎꯁꯟꯅꯔꯛꯄꯅꯤꯅ ꯑꯩꯈꯣꯏꯗꯣ ꯄꯥꯛ ꯄꯥꯛꯅꯁꯨ ꯊꯣꯛꯄ ꯉꯝꯅꯗ꯭ꯔꯦ ꯑꯗꯨꯅ ꯍꯟ ꯍꯟꯗꯛꯇꯤ ꯏꯆꯥꯁꯤꯡꯁꯨ ꯈꯈꯔ ꯂꯣꯏ ꯆꯥꯎꯈꯠꯅꯔꯛꯑꯕꯅꯤꯅ ꯌꯥꯎꯁꯪꯒꯤ ꯆꯥꯛ ꯆꯥꯅꯕꯗꯣ ꯌꯥꯏꯌꯦ ꯑꯗꯣ ꯀꯃꯥꯏꯅ ꯆꯥꯅꯗꯣꯏꯅꯣ ꯍꯥꯏꯗꯤ ꯏꯇꯥ ꯀꯔꯝꯕꯗ ꯆꯥꯟꯅꯗꯣꯏꯅꯣ ꯄꯩꯁꯥ ꯈꯥꯏꯅꯕꯤ ꯇꯧꯗꯣꯏꯔꯥ ꯀꯃꯥꯏꯅ ꯇꯧꯕꯅꯣ ꯑꯗꯨꯗꯨꯃꯗꯤ ꯅꯣꯏꯅ ꯇꯥꯟꯅꯔꯛꯑꯣ ꯑꯗꯨꯒ ꯑꯩꯗꯤꯅꯦ ꯏꯌꯥꯗ ꯌꯥꯏꯌꯦ ꯄꯩꯁꯥ ꯈꯥꯏꯅꯕ ꯑꯣꯏꯒꯦꯔꯥ ꯑꯗꯨꯗꯒꯤ ꯑꯩꯈꯣꯏ ꯁꯦꯡꯅ ꯃꯧꯒꯩ ꯁꯦꯟ ꯈꯥꯏꯕ ꯆꯠꯁꯦ ꯍꯥꯏꯔꯁꯨ ꯌꯥꯏꯌꯦ ꯑꯗꯣ ꯑꯉꯥꯡꯒꯩꯗꯤꯄꯨꯔꯒ ꯄꯤꯛꯇꯀ ꯄꯤꯛꯄꯈꯩꯁꯤꯅ ꯄꯨꯔꯛꯑꯒ ꯂꯥꯛꯑꯦꯗꯅ ꯑꯩꯈꯣꯏꯒꯤꯅ ꯑꯆꯧꯕꯈꯩꯁꯤꯅ ꯊꯝꯃꯝꯃꯒ
ꯑꯣ ꯑꯗꯨꯕꯨꯗꯤ ꯆꯠꯁꯤ ꯆꯠꯁꯤ ꯑꯩꯈꯣꯏꯁꯨꯅꯦ ꯁꯦꯟ ꯈꯥꯏꯕꯒꯥꯏꯗꯣ ꯅꯍꯥꯟꯋꯏ ꯂꯩꯁꯔꯤꯉꯏ ꯆꯠꯄꯗꯩꯩ ꯆꯠꯇ꯭ꯔꯤ ꯑꯩꯁꯨ ꯁꯤ ꯍꯦꯛ ꯂꯥꯛꯄ ꯌꯨꯝ ꯆꯠꯇ꯭ꯔꯤꯌꯦ ꯑꯗꯨꯕꯨꯗꯤ ꯍꯟꯗꯛꯁꯦ ꯍꯥꯏꯗꯤ ꯑꯉꯥꯡꯗꯨꯁꯨ ꯈꯔ ꯈꯔ ꯆꯥꯎꯅꯔꯛꯑꯕꯅꯤꯅ ꯑꯗꯨꯝ ꯒ꯭ꯌꯥꯟ ꯅꯨꯡ ꯆꯠꯄ ꯈꯣꯠꯄ ꯍꯩꯅꯔꯛꯑꯕꯅꯤꯅꯅꯦ ꯑꯗꯨꯕꯨꯗꯤ ꯑꯗꯨꯃꯥꯏꯅ ꯇꯧ ꯌꯥꯔꯦ ꯍꯥꯏꯗꯤ ꯑꯩꯈꯣꯏ ꯂꯩꯀꯥꯏ ꯈꯛꯇ ꯅꯠꯇ꯭ꯔꯒꯁꯨꯅꯦ ꯗꯣꯅꯦꯁꯟ ꯇꯧꯕ ꯒꯥꯔꯤ ꯑꯗꯨꯝ ꯅꯦꯛꯑꯒꯅꯦ ꯑꯗꯨꯝ ꯑꯇꯣꯞꯄ ꯈꯨꯟ ꯊꯥꯡꯅꯩꯖꯤꯗ ꯆꯠꯂꯁꯨ ꯌꯥꯏꯗꯅ ꯆꯠꯁꯦ ꯁꯨꯝ ꯍꯥꯏꯗꯤ ꯄꯩꯁꯥ ꯌꯥꯝꯅ ꯇꯧꯕꯩ ꯅꯠꯇ꯭ꯔꯒꯁꯨ ꯁꯨꯝ ꯕꯤꯠ ꯑꯝꯗ ꯆꯠꯄ ꯌꯥꯏꯗꯅ ꯑꯩꯈꯣꯏꯗꯣ ꯑꯗꯨꯗꯒꯤ ꯊꯥꯕꯜꯁꯨ ꯆꯣꯕ ꯗꯨꯖꯨ ꯑꯇꯣꯞꯄ ꯉꯥꯛꯄꯤꯗ꯭ꯔꯒꯁꯨ ꯑꯩꯈꯣꯏ ꯑꯩꯏꯒꯤ ꯅꯨ ꯅꯨꯄꯥꯁꯤꯅ ꯉꯥꯛꯍꯜꯂꯒ ꯂꯣꯏꯔꯦ ꯑꯗꯨꯒ ꯑꯩꯈꯣꯏ ꯑꯗꯨꯝ ꯊꯥꯕꯜ ꯆꯣꯡ ꯉꯒꯅꯦ ꯃꯣꯏꯅ ꯉꯥꯛꯆꯔ ꯑꯗꯨꯃꯥꯏꯅ ꯑꯗꯨꯗꯒꯤ ꯇꯤꯞꯅꯨꯡꯁꯤꯅꯅꯦ ꯑꯩꯈꯣꯏ ꯑꯩꯈꯣꯏ ꯅꯨꯄꯥꯁꯤꯅ ꯉꯝꯃꯨ ꯍꯥꯏꯔꯖꯦ ꯃꯣꯏꯁꯨ ꯑꯗꯨꯝ ꯏꯁ ꯑꯩꯈꯣꯏꯅ ꯁꯨꯛꯀꯨꯏꯅ ꯊꯕꯥꯜ ꯆꯣꯡꯍꯧꯗꯔ꯭ꯕꯨ ꯃꯣꯏꯁꯨ ꯑꯩꯈꯣꯏꯅ ꯅꯣꯡ ꯐꯗꯣꯛ ꯆꯣꯡꯕꯗ ꯉꯥꯛꯄꯤꯕ ꯌꯥꯏꯗꯅ ꯑꯩ ꯅꯨꯄꯥꯗꯣ ꯐꯖꯅ ꯍꯥꯏꯅꯔꯁꯦ ꯑꯗꯨꯃꯥꯏꯅ ꯇꯧꯁꯤ ꯇ
ꯍꯣꯏ ꯌꯥꯏꯌꯦ ꯌꯥꯏꯌꯦ ꯑꯩꯖꯨꯅꯦ ꯍꯥꯏꯒꯦꯅ ꯈꯜꯂꯝꯃꯤꯅꯦ ꯈꯣꯏ ꯇꯥꯃꯣꯗ ꯍꯟꯗꯛꯇꯤ ꯊꯥꯕꯜ ꯆꯣꯡꯕ ꯌꯥꯎꯒꯦ ꯃꯣꯎꯒꯤ ꯊꯥꯕꯜ ꯌꯥꯎꯒꯦ ꯅꯍꯥꯟꯒꯩꯅ ꯑꯥ ꯂꯩꯅꯥ ꯂꯥꯛꯏꯅꯤ ꯑꯗꯨ ꯇꯧꯔꯤꯅꯦ ꯏꯔꯥꯡ ꯂꯩꯌꯦꯅ ꯊꯥꯕꯜ ꯁꯨꯆꯣꯡ ꯆꯣꯡꯍꯟꯗꯕꯗꯣ ꯍꯟꯗꯛꯇꯤ ꯑꯩꯈꯣꯏꯁꯨ ꯈꯔ ꯂꯩꯔꯗꯤ ꯑꯍꯟ ꯑꯣꯏ ꯊꯥꯕꯜ ꯀꯥꯟꯗ ꯆꯣꯡꯅꯤꯡꯉꯔꯣꯏ ꯈꯔ ꯅꯍꯥ ꯑꯣꯏꯔꯤꯉꯩꯁꯤꯗ ꯆꯣꯡꯍꯧꯕ ꯌꯥꯏꯗꯅ ꯁꯤꯗ ꯌꯥꯗ꯭ꯔꯗꯤ ꯑꯈꯣꯏ ꯑꯈꯣꯏ ꯅꯨꯄꯥꯗꯣ ꯁꯥꯎꯕ ꯌꯥꯔꯦ ꯑꯈꯣꯏꯅ ꯑꯣꯟꯁꯤꯜꯂꯒ ꯑꯣꯏꯅ ꯃꯣꯏꯅ ꯑꯈꯣꯏꯅ ꯉꯥꯎꯁꯟꯅꯔꯨꯒꯦ ꯍꯥꯏꯕ ꯅꯠ ꯃꯣꯏꯁꯨ ꯊꯥꯕꯜ ꯆꯣꯡꯕꯗ ꯉꯥꯛꯄꯤꯌꯨ ꯆꯣꯡꯖꯒꯦ ꯍꯥꯏꯕꯅꯤ ꯂꯩꯁꯥꯕꯤꯈꯩ ꯄꯨꯟ
ꯃꯣꯏ ꯂꯩꯁꯥꯕꯤꯁꯤꯡꯒꯤꯅ ꯄꯨꯟꯕꯗꯣ ꯌꯦꯠꯄꯤꯕꯗꯣ ꯅꯨꯡꯉꯥꯏꯇꯦꯗ ꯃꯣꯏꯁꯨ ꯃꯌꯦꯛ ꯁꯦꯡꯅ ꯆꯣꯡꯖꯔꯁꯅꯨ ꯑꯩꯈꯣꯏꯒꯤꯗꯨꯅ ꯃꯧ ꯈꯛꯇꯒꯤ ꯑꯣꯏꯕ ꯄꯩꯁꯥ ꯌꯥꯝꯅ ꯈꯥꯏꯅꯗ꯭ꯔ ꯑꯃꯨꯛꯁꯨ ꯑꯩꯈꯣꯏ ꯑꯩꯈꯣꯏꯒꯤ ꯂꯩꯀꯥꯏꯒꯤ ꯄꯩꯁꯥ ꯄꯥꯏꯕꯁꯤꯡꯁꯦ ꯁꯤꯗꯁꯨ ꯈꯔ ꯆꯠꯂꯒ ꯑꯗ ꯑꯩꯈꯣꯏꯅ ꯆꯠꯁꯦ ꯍꯥꯏꯕꯗꯣ ꯌꯥꯎꯁꯪꯒꯤ ꯑꯗꯨꯗ ꯑꯗꯨꯁꯨ ꯑꯗꯨꯃꯥꯏꯅ ꯇꯧꯔꯒ ꯑꯩꯈꯣꯏ ꯈꯔ ꯈꯔ ꯄꯨꯊꯣꯛꯅꯔꯁꯦ ꯑꯗꯨꯒꯨꯃꯥꯏꯅ ꯆꯣꯡꯁꯦ ꯑꯩꯈꯣꯏꯒꯤ ꯂꯝꯄꯥꯛꯇꯨꯗ ꯑꯗꯨꯁꯨ ꯌꯥꯝ ꯆꯥꯎꯗ꯭ꯔꯃꯛꯁꯨ ꯑꯩꯈꯣꯏ ꯂꯩꯀꯥꯏ ꯈꯛꯒꯤ ꯑꯣꯏꯔꯁꯨ ꯑꯗꯨꯝ ꯆꯣꯡꯗ ꯑꯇꯣꯞꯄ ꯂꯩꯀꯥꯏꯒꯤ ꯌꯥꯎꯅꯤꯡꯕ꯭ꯔꯥ ꯍꯪꯉꯛꯒꯅꯦ ꯑꯗꯨꯃꯥꯏꯅ ꯇꯧꯔꯁꯨ ꯆꯣꯡꯁꯤ ꯑꯗꯨ ꯃꯧ ꯃꯁꯦꯟ ꯑꯗꯨꯝ ꯄꯨꯂꯞ ꯌꯥꯝꯃꯗꯤ ꯑꯃꯨꯛ ꯅꯨꯡꯉꯥꯏꯗꯅ ꯑꯩꯈꯣꯏꯒꯤ ꯊꯪꯅꯕ ꯂꯩꯀꯥꯏꯒꯤ ꯑꯗꯨꯁꯨ ꯃꯣꯏꯁꯨ ꯑꯁ ꯃꯧꯒꯤ ꯊꯥꯕꯜ ꯁꯤꯟꯖꯔ ꯈꯣꯠꯁꯤꯔ ꯀꯥꯏꯅꯒ ꯍꯥꯏꯔꯝꯕꯅꯦ ꯑꯗꯨꯅ ꯄꯨꯟꯁꯤꯜꯂꯒ ꯃꯣꯏ ꯄꯨꯟꯁꯤꯜꯂꯒ ꯇꯧꯔꯁꯨ ꯌꯥꯏ ꯑꯗꯨ ꯅꯨꯡꯉꯥꯏꯇꯦ ꯍꯥꯏꯔꯒꯁꯨ ꯑꯩꯈꯣꯏ ꯂꯩꯀꯥꯏ ꯈꯇꯪ ꯇꯧꯔꯁꯨ ꯌꯥꯏ ꯑꯗꯨꯕꯨꯗꯤ ꯏꯌꯥ ꯌꯥꯏꯗ
ꯀꯥꯏꯒꯤ ꯏꯅꯥꯎꯗꯣ ꯑꯗꯨꯅꯅꯦ ꯀꯩꯅꯣ ꯇꯧꯁꯦꯅ ꯊꯥꯕꯜ ꯁꯤꯟꯁꯦꯅ ꯃꯣꯏꯗ ꯄꯥꯎ ꯍꯥꯏꯕꯤꯈꯤꯒꯦ ꯁꯨꯃꯥꯏꯅ ꯊꯥꯕꯜ ꯆꯣꯡꯅꯤꯡꯕ꯭ꯔꯥ ꯅꯣꯏꯗꯣ ꯅꯣꯏ ꯆꯣꯡꯅꯤꯡꯉꯤꯁꯨ ꯍꯥꯏꯔꯝꯃꯤ ꯑꯗꯨꯅ ꯅꯪꯅ ꯃꯧ ꯑꯇꯩꯈꯩꯗꯨꯁꯨ ꯍꯪꯅ ꯔꯛꯑꯣ ꯑꯩꯈꯣꯏ ꯃꯧꯒꯩ ꯄꯨꯟꯁꯤꯜꯂꯒ ꯊꯥꯕꯜꯗꯣ ꯁꯤꯜꯂꯁꯦ ꯍꯟꯗꯛꯇꯤ ꯀꯨꯝꯝꯒꯤ ꯑꯃꯨꯛꯇꯪ ꯂꯥꯛꯄꯅꯤꯅ ꯅꯨꯡꯉꯥꯏꯅ ꯀꯩꯅꯣ ꯍꯔꯥꯎꯅ ꯀꯩꯅꯣ ꯇꯧꯁꯤ ꯈꯣꯠꯁꯤꯅ ꯍꯥꯏꯕꯅꯦ ꯑꯩ ꯏꯇꯥꯒꯤꯕꯨ ꯁꯥꯔꯤꯒ ꯂꯩꯔꯕꯣ ꯁꯦꯠꯇꯣꯏꯅꯣ
ꯁꯥꯔꯤꯒꯥ ꯑꯗꯨꯗꯤ ꯏꯇꯥ ꯀꯩ ꯁꯦꯠ ꯐꯨꯟ ꯁꯦꯇꯁꯦꯍꯥꯏꯔꯣ ꯃꯇꯦꯛꯅ ꯐꯖꯩꯗ ꯑꯩꯈꯣꯏꯗꯤ ꯃꯧꯅꯤꯅꯅꯦ ꯑꯗꯨꯅꯅꯦ ꯑꯗꯨꯝ ꯊꯝꯕꯥꯜ ꯂꯩꯈꯣꯛ ꯑꯃꯒ ꯑꯗꯨꯝ ꯄꯥꯕ ꯌꯥꯕ ꯈꯪꯗꯦꯔꯥꯅꯤ ꯐꯤꯕꯨ ꯑꯣꯏꯕ꯭ꯔꯥ ꯑꯗꯩꯩ ꯋꯥꯡꯈꯩꯕꯨ ꯑꯣꯏꯔꯣ ꯑꯗꯨꯝ ꯁꯦꯠꯁꯦ ꯑꯗꯨꯝ ꯆꯝꯅ ꯑꯗꯨꯕꯨꯗꯤ ꯑꯗꯨꯝ ꯍꯦꯛ ꯃꯤꯅ ꯍꯦꯛ ꯎꯕꯗꯁꯨ ꯑꯍꯟꯁꯨ ꯑꯍꯟꯁꯤꯡꯅ ꯌꯦꯡꯕꯗꯁꯨ ꯂꯦꯝꯅ ꯎꯅꯕ
ꯑꯪ ꯌꯥꯏꯌꯦ ꯑꯩꯕꯨꯗꯤ ꯌꯥꯗ ꯌꯥꯏꯌꯦ ꯃꯆꯨꯗꯣ ꯑꯗꯨꯝ ꯃꯧꯗꯤ ꯑꯗꯨꯝ ꯃꯥꯟꯅꯕ ꯁꯦꯠꯁꯦ ꯍꯥꯏꯔꯣꯏꯗ
ꯐꯖꯕ ꯍꯥꯏꯁꯦ ꯑꯗꯨꯝ ꯏꯇꯥ ꯍꯣꯏꯅ ꯑꯗꯨꯝ ꯌꯦꯡꯉꯁꯤ ꯑꯗꯨꯒ ꯈꯟꯅꯔꯁꯤ ꯏꯇꯥꯗꯨꯒꯤꯕꯨꯗꯤ ꯅꯛꯁꯜꯂꯛꯄ ꯀꯥꯟꯗ ꯀꯨꯏꯁꯨ ꯀꯨꯏꯗ꯭ꯔꯦꯗꯅ ꯅꯛꯁꯜꯂꯛꯑꯀꯥꯟꯗ ꯑꯩꯈꯣꯏ ꯄꯨꯂꯞ ꯆꯞ ꯃꯥꯟꯅꯅ ꯈꯟꯅꯔꯁꯤ ꯏꯇꯥꯗꯨꯒꯤꯗꯤ ꯑꯗꯨ ꯏꯇꯥꯥꯏ ꯑꯩꯒꯤ ꯅꯨꯄꯥꯁꯦ ꯐꯤ ꯁꯨꯕ ꯂꯣꯏꯔꯕ꯭ꯔꯅ ꯍꯪꯉꯛꯑꯦ ꯃꯥꯒꯤ ꯆꯠꯂꯝꯗꯥꯏꯒꯤ ꯀꯩꯀꯩ ꯀꯩꯀꯩ ꯋꯥꯠꯂꯤꯦꯅꯣ ꯌꯦꯡꯉꯂꯥꯛꯑꯕꯅ ꯏꯇꯥ ꯊꯝꯃꯒꯦ ꯑꯗꯨꯗꯤ
ꯑꯧ